ꯑ ꯑꯁꯨꯝ ꯇꯥꯟꯅꯖꯦ ꯇꯧꯕꯅꯤꯗ ꯑꯩꯈꯣꯏꯒꯤ ꯍꯟꯗꯛ ꯀꯩꯅꯣꯁꯦ ꯇ꯭ꯔꯄꯣꯟꯖꯦ ꯀꯨꯏꯗ꯭ꯔꯦꯗꯅ
ꯑꯥ
ꯑ ꯗꯣ ꯇꯔꯐꯣꯟꯁꯤꯒꯤ ꯃꯅꯨꯡꯖꯤꯗ ꯇꯔꯐꯣꯟꯖꯦ ꯅꯨꯃꯤꯠ ꯇ꯭ꯔꯦꯠꯅꯤ ꯅꯤꯄꯥꯜꯅꯤ ꯁꯨꯃꯥꯏꯅ ꯄꯥꯡꯊꯣꯛꯅꯕ ꯀꯩꯅꯣꯝ ꯇꯧꯗꯥꯏꯅꯤ
ꯑꯥ ꯍꯥꯏꯗꯤ ꯑ ꯃꯥ ꯃꯥꯒꯤ ꯑꯗꯨꯝ ꯑꯗꯨꯝ ꯍꯥꯏꯗꯤ ꯃꯥ ꯃꯥꯅ ꯈꯟꯖꯕ ꯅꯨꯃꯤꯠ ꯅꯨꯃꯤꯠꯇꯣ ꯑꯗꯨꯃꯥꯏꯅ ꯈꯜꯂꯒ ꯑꯗꯒꯤ ꯃꯣꯏ ꯅꯨꯃꯤꯠꯀ ꯌꯥꯝꯅ ꯈꯥꯏꯗꯣꯛ ꯄꯅꯤ ꯑꯩꯖꯦ ꯃꯃꯤꯡ ꯀꯩꯀꯩꯗꯤ ꯐꯖꯅꯗꯤ ꯈꯪꯗ꯭ꯔꯦ
ꯍꯣꯏ ꯌꯥꯔꯦꯅꯦ ꯑꯗꯣ ꯑꯗꯣ ꯑꯩꯅ ꯈꯜꯂꯤꯖꯦ ꯑꯩꯈꯣꯏ ꯏꯄꯨꯒꯤꯒ ꯏꯕꯣꯛꯀꯤꯒꯀꯣ
ꯎ
ꯃꯕꯥꯟꯅꯤꯒꯤ ꯎꯁꯣꯞ ꯑꯝꯇ ꯀꯠꯁꯤꯔꯥ ꯍꯥꯏꯅ ꯈꯜꯂꯤꯅꯦꯕꯀꯣ
ꯑ
ꯑꯗꯣ ꯀꯠꯄꯁꯦ ꯑꯩꯈꯣꯏ ꯌꯨꯝꯁꯤ ꯑꯗꯨꯝ ꯁꯨꯃꯥꯡ ꯃꯥꯡꯒꯣꯟꯜ ꯀꯩꯀꯥꯁꯦ ꯄꯥꯛꯆꯕꯅꯤꯅ ꯌꯨꯝꯗ ꯑꯗꯨꯝ ꯇꯧꯔꯒꯦꯅ ꯈꯜꯂꯦꯕ
ꯑꯥ
ꯑꯗꯣ ꯑꯗꯨꯃꯥꯏꯅ ꯀꯠꯄꯁꯦ ꯌꯥꯝꯗ꯭ꯔꯕꯗ ꯃꯊꯦꯜ ꯀꯌꯥꯃꯨꯛꯀꯗꯤ ꯀꯠꯄ ꯌꯥꯅꯤ ꯅꯪꯒꯤ ꯁꯨꯝ ꯅꯣꯂꯦꯖꯀ ꯂꯩꯕ꯭ꯔꯥ ꯁꯨꯝꯕꯒꯤ ꯃꯔꯝꯗ ꯈꯪꯕ꯭ꯔꯣ
ꯑꯣ ꯃꯀꯦꯔ ꯍꯥꯏꯁꯦ ꯇꯔꯄꯣꯟꯒꯤ ꯎꯁꯣꯞꯁꯦ ꯍꯥꯏꯕꯗꯤ ꯑꯩꯈꯣꯏꯅ ꯃꯔꯥꯃꯦꯁ ꯍꯥꯏꯗꯤ ꯉꯥ ꯌꯥꯎꯗꯕꯁꯦ ꯁꯨꯝꯕ ꯇꯧꯅꯕꯁꯨ ꯁꯨ ꯑꯗꯨꯝ ꯌꯥꯎꯋꯦ ꯑꯗꯨꯒ ꯍꯥꯏꯗꯤ ꯍꯧꯖꯤꯛꯀꯥꯟꯗꯤ ꯍꯥꯏꯗꯤ ꯃꯁꯥ ꯃꯁꯥꯅ ꯄꯥꯝꯅꯕꯒꯤ ꯃꯇꯨꯡ ꯃꯇꯨꯡꯏꯟꯅ ꯈꯔ ꯄꯣꯠꯅ ꯁ ꯁꯨ ꯑꯗꯨꯝ ꯉꯥ ꯇꯧꯕꯁꯨ ꯌꯥꯎꯋꯦꯕꯀꯣ
ꯎꯝ
ꯇꯣ ꯑꯗꯨꯝ ꯍꯥꯏꯗꯤ ꯑꯗꯨꯝ ꯏꯁꯥ ꯏꯁꯥꯒꯤ ꯑꯄꯥꯝꯕ ꯃꯑꯣꯡꯕꯨꯗꯤ ꯑꯣꯏꯔꯦ ꯑꯗꯨꯗ ꯃꯦꯔꯥꯃꯦꯁꯀꯨꯝꯕ ꯑꯣꯏꯔꯒꯅ ꯃꯊꯦꯟꯁꯦ ꯁꯨꯝ ꯍꯥꯏꯗꯤ ꯃꯉꯥ ꯑꯗꯒꯤ ꯃꯉꯥ ꯅꯠꯇ꯭ꯔꯒ ꯑꯗꯨꯝ ꯇꯔꯦꯠ ꯃꯧ ꯑꯗꯨꯝ ꯇꯧꯕ ꯌꯥꯏ ꯍꯥꯏꯗꯤ ꯃꯌꯥꯝꯅꯁ ꯉꯥꯛꯇ ꯑꯣꯏꯔꯛꯄꯅꯤꯅꯀꯣ ꯑꯗꯣ ꯑ ꯑꯩꯈꯣꯏꯅ ꯅꯪꯅ ꯉꯥ ꯇꯧꯒꯦꯅ ꯈꯜꯂꯒꯕꯨꯗꯤ ꯑꯗꯨꯝ ꯃꯉꯥꯁꯤꯗ ꯑꯗꯨꯝ ꯁꯝꯖꯟꯕ ꯑꯗꯨꯝ ꯌꯥꯔꯦ
ꯑꯗꯣ ꯀꯩꯅꯣꯗꯗꯤ ꯇꯔꯄꯣꯟꯒꯤ ꯎꯁꯣꯞ ꯀꯠꯄꯁꯦ ꯉꯥꯗꯤ ꯌꯧꯅꯗꯕ ꯃꯥꯜꯂꯦ ꯑꯩꯅ ꯁꯨꯝ ꯃꯤ ꯁꯨꯝ ꯑꯩꯅ ꯆꯠꯂꯨ ꯆꯠꯂꯨꯕꯗ ꯁꯨꯝ ꯈꯪꯉꯛꯄꯗꯣ ꯎꯔꯛꯄꯗꯣ
ꯑꯝ ꯑꯗꯣ ꯍꯥꯟꯅꯕꯨꯗꯤ ꯍꯥꯏꯗꯤ ꯑꯗꯨꯝ ꯑꯅꯝꯕꯅꯕꯨꯗꯤ ꯑꯩꯈꯣꯏ ꯑꯗꯨꯝ ꯃꯌꯥꯝꯃꯦꯁꯦ ꯑꯗꯨꯝ ꯑꯣꯏꯅꯩꯗꯅꯀꯣ ꯑꯩꯅ ꯍꯥꯏꯗꯤ ꯃꯃꯥꯡꯗ ꯑꯃꯒꯨꯝꯕ ꯑꯅꯤꯒꯨꯝꯕ ꯃꯔꯛ ꯃꯔꯛꯇ ꯑꯩ ꯊꯦꯡꯅꯈꯤꯕ ꯍꯥꯏꯇꯥꯔꯦ ꯑꯗꯣ ꯍꯥꯏꯗꯤ ꯃꯣꯏ ꯃꯣꯏꯒꯤ ꯑꯄꯥꯝꯕꯁꯨ ꯑꯣꯏꯔꯝꯕꯁꯨ ꯌꯥꯏꯑ ꯑꯗꯣ ꯑꯩꯈꯣꯏ ꯁ꯭ꯋꯥꯏꯗꯕꯨꯗꯤ ꯄꯥꯛꯅ ꯇꯧꯅꯗꯦꯗꯅ
ꯑꯥ ꯑꯥ
ꯍꯥꯏꯗꯤ ꯍꯧꯖꯤꯛꯇꯤ ꯁꯣꯔꯥꯠꯄꯨ ꯑꯣꯏꯔꯣ ꯀꯩꯅꯣꯕꯨ ꯀꯔꯤꯕꯨ ꯑꯣꯏꯔꯣ ꯑꯗꯨꯝ ꯍꯥꯏꯗꯤ ꯏꯁꯥ ꯏꯁꯥꯅ ꯄꯥꯝꯅꯔꯒꯗꯤ ꯑꯌꯨꯛꯇ ꯎꯁꯣꯛ ꯇ ꯉꯥꯗꯐꯥꯎꯒꯁꯨ ꯑꯗꯨꯝ ꯊꯦꯡꯅꯩꯗꯅ
ꯍꯣꯏ ꯍꯣꯏ
ꯋꯥꯔꯤꯁꯦ ꯑꯗꯨꯃꯥꯏꯅ ꯇꯧꯕꯒꯨꯝꯕ ꯑꯣꯏꯔꯝꯒꯗꯕ ꯃꯥꯜꯂꯦ
ꯑꯗꯨꯗꯤ ꯀꯃꯥꯏ ꯀꯃꯥꯏꯅ ꯀꯔꯤ ꯀꯔꯤ ꯍꯥꯏꯗꯤ ꯎ ꯃꯆꯜ ꯃꯊꯦꯜꯁꯤꯡꯗꯣ ꯃꯊꯦꯜꯁꯤꯡꯒꯤ ꯃꯃꯤꯡꯁꯤꯡꯗꯣ ꯍꯥꯟꯅ ꯍꯥꯏꯐꯦꯠꯇꯪ ꯑꯝꯇ ꯍꯥꯏꯔꯛꯑꯣꯅꯦ
ꯑ ꯑꯣ ꯃꯦꯔꯥꯃꯦꯁꯀꯤꯁꯤꯦ ꯑꯣꯏꯅ ꯅꯪ ꯃꯦꯔꯥꯃꯦꯁꯀꯤꯁꯤꯦ ꯑꯣꯏꯅ ꯇꯧꯒꯗꯕ ꯃꯥꯜꯂꯦ ꯑꯗꯨꯅ ꯄꯦꯔꯥꯃꯦꯁꯀꯤꯁꯨ ꯑꯣꯏꯅ ꯍꯥꯏꯔ ꯍꯥꯏꯐꯦꯠ ꯇꯥꯟꯅꯔꯁꯤ ꯀꯣꯏꯕꯅꯦ
ꯍꯣꯏ
ꯃꯦꯔꯥꯃꯦꯁꯀꯤꯁꯦ ꯑꯩꯈꯣꯏꯒꯤ ꯑꯆꯝꯕ ꯆꯝꯐꯨꯠ ꯑꯃꯗꯤ ꯌꯥꯎꯔꯅꯤ ꯑꯗꯒꯤ ꯃꯔꯨ ꯑꯣꯏꯕ ꯑꯩꯗꯤ ꯎꯇꯤ ꯑꯃ ꯏꯔꯣꯝꯕ ꯑꯃ ꯑꯗꯒꯤ ꯁꯤꯡꯖꯨ ꯑꯃ ꯑꯗꯒꯤ ꯑꯩꯈꯣꯏꯅ ꯁꯒꯣꯜ ꯍꯋꯥꯏ ꯊꯣꯟꯕꯒꯨꯝꯕ ꯑꯃ ꯍꯥꯞꯄ ꯌꯥꯔꯦ ꯑꯗꯒꯤ ꯑꯩꯈꯣꯏꯅ ꯄꯀꯧꯔꯥ ꯊꯣꯡꯕꯁꯦ ꯁꯤꯃꯁꯨ ꯍꯥꯞꯄ ꯌꯥꯔꯦ ꯑꯗꯨꯒ ꯑꯗꯨꯝ ꯏꯇꯥꯎ ꯍꯣꯏꯅ ꯄꯥꯝꯖꯕ ꯍꯩ ꯕ ꯑꯗꯒꯤ ꯍꯩ ꯊꯣꯡꯕꯒꯨꯝꯕ ꯑꯗꯒꯤ ꯑꯗꯨꯝ ꯇꯥꯎꯟ ꯄꯥꯝꯕꯤꯔꯒꯗꯤ ꯑ ꯍꯋꯥꯏ ꯀꯥꯡꯥꯡꯊꯛ ꯊꯣꯡꯕꯒꯨꯝꯕ ꯍꯥꯞꯄꯤꯕꯁꯨ ꯌꯥꯔꯦ ꯑꯗꯒꯤ ꯑꯃ ꯋꯥꯠꯄꯁꯤꯅ ꯍꯥꯏꯗꯤ ꯅꯣꯡꯃꯥꯡꯈꯥ ꯒꯤ ꯁꯨꯇꯥꯅꯤꯅ ꯑꯃ ꯂꯩꯕꯗꯣ ꯑꯗꯨꯒꯤ ꯁꯨ ꯑꯗꯨꯝ ꯍꯥꯞꯇꯦ ꯌꯥꯝ ꯅꯪꯅꯤ ꯑꯗꯨꯃꯥꯏꯅ ꯇꯧꯔꯒꯗꯤ ꯑꯩꯈꯣꯏꯒꯤ ꯃꯆꯜꯁꯦ ꯇꯔꯦꯠ ꯁꯨꯔꯦꯕ
ꯑꯥ ꯀꯩꯅꯣꯗꯤ ꯅꯪ ꯍꯧꯖꯤꯛꯀꯤ ꯍꯥꯏꯕꯗꯣ ꯀꯩꯅꯣ ꯍꯥꯏꯈ꯭ꯔꯕꯣ ꯄꯀꯧꯔꯥ ꯌꯥꯎꯈ꯭ꯔꯕ
ꯑꯥ ꯌꯥꯎꯔꯦ ꯌꯥꯎꯔꯦ ꯄꯀꯧꯔꯥꯁꯨ ꯌꯥꯎꯔꯦ
ꯑꯗꯨꯒ ꯁꯪꯒꯣꯝ ꯈꯦꯔ ꯆꯥꯛꯍꯥꯎꯁꯨ ꯌꯥꯎꯈ꯭ꯔꯕ
ꯑ ꯁꯪꯒꯣꯝ ꯈꯦꯔ ꯆꯥꯛꯍꯥꯎꯗꯤ ꯑꯩꯅ ꯍꯧꯖꯤꯛ ꯍꯥꯏꯕꯗꯨꯗꯤ ꯌꯥꯎꯗꯤ ꯌꯥꯎꯗ꯭ꯔꯦ ꯑꯗꯣ ꯅꯪꯅ ꯁꯨꯝ ꯍꯥꯞꯅꯤꯡꯕ ꯄꯥꯝꯖꯔꯒꯗꯤ ꯑꯗꯨꯝ ꯍꯥꯞꯆꯟꯕꯕꯨꯗꯤ ꯌꯥꯏꯌꯦ
ꯑꯥ ꯑꯗꯨ ꯑꯗꯨ ꯑꯃ ꯍꯥꯞꯅꯤꯡꯕ ꯑꯩꯅ ꯑꯗꯒꯤ ꯀꯩꯅꯣꯗꯣ ꯑꯩꯈꯣꯏꯒꯤ ꯑꯩꯈꯣꯏꯒꯤ ꯑꯩꯈꯣꯏꯒꯤ ꯃꯩꯇꯩꯅ ꯁꯥꯖꯕ ꯃꯩꯇꯩ ꯕꯣꯔꯤꯗꯣ ꯃꯔꯣꯏ ꯕꯣꯔꯤ ꯀ ꯀꯥꯏꯅ ꯂꯩꯅꯕꯗꯣ ꯑꯗꯨꯗꯨꯒ ꯈꯥ ꯃꯦꯟꯂꯣꯏ ꯍꯋꯥꯏ ꯑꯥꯁꯥꯡꯕꯤꯑꯣ ꯌꯣꯠ ꯇꯧꯔꯒ ꯁꯥꯛ ꯑꯣꯏ ꯀꯔꯤ ꯑꯣꯏ ꯇꯧꯕꯝꯨ ꯍꯥꯞꯆꯤꯟꯅꯤꯡꯕ ꯑꯩꯅ
ꯎꯝ ꯌꯥꯏꯑꯌꯦ ꯑꯗꯨ ꯑꯣꯏꯔꯒꯗꯤ ꯍꯥꯏꯗꯤ ꯑꯩꯅ ꯉꯁꯥꯏ ꯍꯥꯏꯕꯗ ꯁꯒꯣꯜ ꯍꯋꯥꯏ ꯊꯣꯡꯕꯒ ꯀꯥꯡꯥꯡꯇꯛ ꯊꯣꯡꯕꯒ ꯍꯋꯥꯏ ꯉꯥꯛꯇꯛ ꯑꯅꯤ ꯌꯥꯎꯁꯟꯕꯗꯣ
ꯑꯥ
ꯑꯗꯨꯗꯒꯤ ꯅꯪꯅ ꯍꯋꯥꯏ ꯑꯃ ꯑ ꯈꯠꯊꯔꯒ ꯑꯗꯨꯃꯥꯏꯅ ꯑꯃ ꯍꯥꯏꯗꯤ ꯑꯅꯧꯕ ꯃꯇꯝꯒꯤ ꯏꯟꯁꯥꯡꯁꯨ ꯑꯣꯏꯕ ꯑꯗꯨꯃꯥꯏꯅ ꯃꯩꯇꯩ ꯕꯣꯂꯤꯅꯦ ꯑꯗꯒꯤ ꯅꯪ ꯍꯧꯖꯤꯛ ꯈꯥꯃꯦꯟ ꯕꯗꯥꯝ ꯇꯧꯔꯒ ꯉꯧꯕ ꯍꯥꯏꯗꯣ ꯑꯗꯨ ꯑꯃ ꯑꯗꯨꯝ ꯃꯍꯨꯠ ꯁꯤꯟꯖꯜꯂꯒ ꯍꯥꯞꯆꯟꯕꯁꯨ ꯑꯗꯨꯝ ꯌꯥꯏꯑ
ꯑꯗꯗꯒꯤ ꯀꯩꯅꯣꯁꯨ ꯂꯩꯕ ꯑꯩꯅ ꯁꯨꯝ ꯊꯦꯡꯅꯔꯛꯄꯗꯀꯣ ꯑꯩꯈꯣꯏꯒꯤ ꯌꯨꯝꯗ ꯊꯥꯗꯕ ꯆꯦꯡꯒꯨꯝꯁꯦ ꯁꯤꯁꯤꯒ ꯍꯋꯥꯏ ꯊꯔꯥꯛꯀꯒ ꯉꯧꯕꯝꯁꯨ ꯀꯟꯅ ꯆꯅ ꯈꯜꯂꯛꯏꯌꯦ
ꯑꯥ ꯌꯥꯏꯌꯦꯦ ꯑꯗꯨꯁꯨ ꯑꯗꯨꯝ ꯍꯥꯏꯗꯤ ꯑꯗꯨꯁꯨ ꯃꯦꯔꯥꯃꯦꯁ ꯑꯣꯏꯔꯒꯁꯨ ꯌꯥꯝ ꯑꯗꯨꯝ ꯍꯥꯎꯕ ꯃꯊꯦꯜ ꯑꯃꯥꯟꯅꯤꯗꯅ ꯑꯗꯨꯃꯥꯏꯅ ꯍꯥꯏꯗꯤ ꯑꯗꯨꯝ ꯌꯦꯡꯕꯕꯨꯗꯤ ꯌꯥꯏꯌꯦ ꯃꯑꯣꯡꯁꯦ ꯁꯦ ꯑꯗꯨꯝ ꯅꯪꯅ ꯐꯒꯗꯕꯗꯣ ꯑꯗꯣ ꯑ ꯅꯪ ꯍꯩ ꯊꯣꯡꯕꯗꯣ
ꯑꯝ
ꯑꯗꯨꯒꯤ ꯑꯣꯏꯅꯗꯤ ꯍꯥꯏꯗꯤ ꯀꯩꯝꯇ ꯀꯩꯅꯣ ꯇꯧꯍꯔꯅꯨ ꯍꯥꯏꯗꯤ ꯑꯩꯈꯣꯏꯒꯤ ꯏꯃꯥꯒꯤ ꯑꯁꯣꯝꯒꯤ ꯃꯄꯥꯝꯂꯣꯝꯒꯤꯗ ꯑꯩꯈꯣꯏꯒꯤ ꯆꯤꯡꯃꯥꯏꯗ ꯑꯩꯈꯣꯏ ꯍꯩꯅꯧ ꯊꯥꯏꯌꯦꯕꯀꯣ ꯍꯩꯅꯧ ꯅꯠꯇꯦ ꯀꯤꯍꯣꯝ ꯊꯥꯏꯌꯦꯕꯀꯣ
ꯎꯝ
ꯑꯗꯣ ꯀꯤꯍꯣꯝꯗꯣ ꯐꯖꯅ ꯄꯥꯜꯂꯦ ꯑꯗꯣ ꯎ ꯎꯁꯣꯞꯁꯨ ꯍꯥꯏꯗꯤ ꯇꯥꯃꯨꯛ ꯀꯩꯃꯨꯛꯃꯨꯛꯇꯤ ꯋꯥꯠꯂꯤꯗꯅ ꯑꯗꯨꯗꯨꯅ ꯅꯨꯃꯤꯠ ꯅꯤꯅꯤꯃꯨꯛ ꯅꯣꯡꯃꯃꯨꯛ ꯋꯥꯠꯂꯤꯉꯩꯗ ꯅ ꯑꯩꯈꯣꯏꯗ ꯂꯥꯛꯑꯣ ꯑꯗꯨꯒ ꯑꯗꯨꯝ ꯍꯥꯏꯗꯤ ꯑꯩꯈꯣꯏ ꯃꯥꯏ ꯃꯄꯥꯝꯗ ꯑꯗꯨꯝ ꯏꯕꯥꯅꯤ ꯆꯠꯃꯤꯟꯅꯔꯦꯗꯅ
ꯑꯥ
ꯑꯗꯨꯒ ꯗꯥꯏꯔꯦꯛ ꯑꯗꯨꯝ ꯍꯥꯏꯗꯤ ꯐꯥꯔꯝꯗꯨꯗꯒꯤ ꯑꯗꯨꯝ ꯋꯥꯅꯤꯅ ꯑꯗꯨꯝ ꯐꯪꯒꯗꯕꯁꯤꯡꯗꯣ ꯌꯦꯡꯉꯒ ꯑꯗꯨꯝ ꯂꯧꯁꯦ
ꯍꯣꯏ ꯌꯥꯏ ꯌꯥꯏ ꯌꯥꯏꯌꯦ ꯑꯗꯣ ꯀꯩꯅꯣ ꯀꯩꯅꯣꯗꯤ ꯂꯩꯒꯗ꯭ꯔꯣ ꯎꯝ ꯇꯣꯔꯣꯕꯣꯠ ꯑꯆꯧꯕ ꯖꯥꯠꯇꯣ ꯑꯗꯨ ꯄꯥꯝꯃꯦ ꯇ꯭ꯔ ꯕꯣꯠꯇꯣ ꯍꯥꯏꯗꯤ
ꯌꯥꯏ
ꯀꯩꯅꯣ ꯇꯧꯕ ꯍꯥꯏꯗꯤ ꯎꯁꯣꯞꯁ ꯎꯁꯣꯞ ꯍꯥꯏꯁꯤꯇꯕꯨ ꯊꯥꯎꯖꯦ ꯊꯥꯎ ꯉꯥꯛꯇꯅꯦꯕ ꯆꯥꯗꯣꯏꯁꯦ ꯑꯆꯝꯕꯗꯤ ꯌꯥꯗꯣ ꯅꯠꯇꯦꯕ ꯏꯔꯣꯝꯕꯁꯤꯁꯨ ꯉꯥꯔꯤ ꯉꯥꯔꯤ ꯌꯥꯎꯗꯕꯤꯗ ꯂꯣꯜꯂꯛꯀꯗꯣꯏꯅꯦꯕ ꯊꯥꯎꯅ ꯊꯥꯎꯅ ꯇꯧꯔꯒ
ꯑꯥ
ꯑꯗꯣ ꯑꯗꯣ ꯑꯩꯅ ꯈꯜꯂꯁꯦ ꯆꯝꯐꯨꯠꯁꯦ ꯃꯤ ꯑꯃꯝꯗ ꯄꯤꯁ ꯑꯅꯤ ꯑꯅꯤꯒꯤ ꯆꯥꯡ ꯁꯨꯃꯥꯏꯅ ꯈꯤꯇꯪ ꯆꯥꯎꯔꯞ ꯆꯥꯎꯔꯞ ꯍꯥꯞꯀꯦꯁꯤꯅ ꯑꯩꯅ ꯈꯜꯂꯤꯁꯦ
ꯑꯣ ꯌꯥꯏꯌꯦ ꯑꯗꯨꯜ ꯇꯣ ꯄꯣꯠꯇꯨꯕꯨꯗꯤ ꯑꯩꯈꯣꯏꯗ ꯄꯥꯟꯕ ꯄꯣꯠ ꯑꯣꯏꯕꯅꯤꯅ ꯑꯩꯅ ꯑꯗꯨꯝ ꯄꯣꯔꯛꯑꯒꯦ ꯍꯥꯏꯗꯤ ꯀꯌꯥꯃꯨꯛ ꯍꯥꯏꯗꯤ ꯅꯪ ꯃꯤ ꯀꯌꯥꯃꯨꯛ ꯇꯧꯒꯦꯅ ꯈꯜꯂꯤꯅꯣ
ꯃꯤꯁꯦꯄꯌꯥꯝꯕꯨꯗꯤ ꯌꯥꯝꯃꯣꯏꯗ ꯍꯥꯏꯗꯤ ꯃꯤ ꯃꯔꯤꯐꯨ ꯁꯨꯃꯥꯏꯅ ꯃꯔꯤꯐꯨ ꯃꯨꯛ ꯇꯧꯒꯦ ꯈꯜꯂꯤꯅꯦ
ꯑꯣ ꯑꯗꯨꯗꯤ ꯍꯥꯏꯗꯤ ꯅꯪ ꯑꯗꯨꯝ ꯇꯧꯔ ꯄꯣꯠꯇꯣ ꯀꯌꯥꯅ ꯌꯥꯅꯤ ꯑꯗꯣ ꯑꯗꯨꯝ ꯍꯥꯏꯔꯛꯑꯣ ꯑꯗꯣ ꯑꯩꯈꯣꯏꯗ ꯄꯥꯜꯂꯤꯁꯦ ꯑꯗꯨꯝ ꯈꯔꯕꯨꯗꯤ ꯑꯗꯨꯝ ꯆꯥꯎꯋꯦꯕꯀꯣ
ꯎꯝ
ꯑꯗꯨꯒ ꯅꯪꯅ ꯑꯗꯨꯝ ꯍꯥꯏꯗꯤ ꯍꯌꯦꯡ ꯑꯩꯈꯣꯏ ꯀꯤꯍꯣꯝ ꯂꯧ ꯂꯥꯛꯄꯗꯨꯗ ꯑꯗꯨꯝ ꯏꯕꯥꯅ ꯌꯦꯡꯉꯒ ꯃꯅꯤꯡꯗꯒꯤ ꯑꯗꯨꯝ ꯌꯦꯜꯁꯦ
ꯑ ꯇꯣꯔꯕꯣꯠꯁꯦ ꯑꯩꯅ ꯈꯟꯕꯗ ꯇꯣꯔꯕꯣꯠ ꯑꯃꯅ ꯄꯤꯁ ꯏꯁꯝ ꯁꯝꯅ ꯍꯥꯏꯔꯕꯗ ꯄꯤꯁ ꯈꯤꯇꯪ ꯆꯥꯎꯔꯛ ꯆꯥꯎꯔꯛꯕꯗ ꯇꯔꯥꯃꯨꯛ ꯊꯣꯛꯑꯦꯅ ꯈꯜꯂꯁꯦꯕꯀꯣ
ꯑꯥ
ꯑꯗꯨ ꯍ ꯇꯣꯔꯕꯣꯠ ꯑꯃꯅ ꯇꯔꯥ ꯊꯣꯛꯑꯗꯤ ꯇꯣꯔꯕꯣꯠ ꯇꯔꯥꯅꯗꯤ ꯃꯔꯤꯐꯨꯅꯦꯕ ꯑꯣꯏꯔꯛꯇꯣꯏꯁꯤ ꯅꯠꯇ꯭ꯔꯥ
ꯎꯝ
ꯑꯝ ꯇꯔꯥꯃꯉꯥꯃꯨꯛ ꯇꯧꯔꯑꯗ ꯌꯥꯒꯗ꯭ꯔꯥ ꯈꯪꯗꯦ
ꯑꯣ ꯌꯥꯏꯌꯦ ꯌꯥꯏꯌꯦ ꯑꯗꯨꯕꯨꯗꯤ
ꯎꯝ ꯑꯗꯨꯅꯦ ꯑꯗꯨꯃꯥꯏꯅ ꯁꯤꯃ ꯇꯧꯁꯤꯜꯂꯒꯦꯅ ꯈꯜꯂꯦ ꯑꯗꯨꯗꯨꯒ
ꯑ ꯇꯔꯄꯣꯟꯒꯤ ꯎꯁꯣꯞ ꯀꯠꯄꯁꯦ ꯀꯩꯁꯨ ꯑꯇꯩ ꯂꯥꯏꯅꯤꯡ ꯂꯥꯏꯁꯣꯟ ꯀꯩꯀꯥꯗꯤ ꯌꯥꯎꯗꯕ ꯅꯠꯇ꯭ꯔꯅꯦ
ꯑ ꯌꯧꯗꯦꯗ ꯍꯥꯏꯗꯤ ꯌꯨꯝꯗ ꯑꯩꯈꯣꯏꯅ ꯑꯗꯨꯝ ꯍꯥꯏꯗꯤ ꯂꯥꯏ ꯈꯔ ꯑꯗꯨꯝ ꯑꯩꯈꯣꯏꯅ ꯗꯨꯛ ꯊꯥꯎꯃꯩ ꯀꯩ ꯑꯉꯝꯕ ꯈꯔ ꯊꯥꯖꯔꯒ ꯑꯗꯨꯝ ꯇꯧꯔꯒ ꯑꯩꯈꯣꯏꯅ ꯎꯁꯣꯞ ꯑꯃ ꯍꯧꯔꯒ ꯑꯗꯨꯝ ꯀꯠꯆꯕꯒꯤ ꯋꯥꯅꯤꯗ
ꯎꯝ ꯑꯗꯨꯒ ꯀꯩꯅꯣꯁꯦ ꯊꯣꯡ ꯊꯥꯛꯄꯁꯦ ꯑꯩ ꯕꯥꯃꯣꯟꯗꯣ ꯕꯥꯃꯣꯟ ꯑꯍꯨꯝ ꯃꯔꯤꯅ ꯌꯥꯅꯤꯅ
ꯎꯝ ꯌꯥꯅꯤ ꯗꯗꯣ ꯑ ꯌꯥꯏ ꯌꯥꯏ
ꯑꯗꯨꯒ ꯍꯧꯖꯤꯛꯀꯥꯟꯗꯤꯅꯦ ꯁꯨꯃꯥꯏꯅꯧ ꯇꯧꯅꯔꯕꯅꯦꯕ ꯍꯥꯏꯗꯤ ꯑꯩꯈꯣꯏꯅ ꯄꯩꯁꯥꯁꯦ ꯄꯤꯗꯅ ꯍꯥꯏꯗꯤ ꯑꯩꯈꯣꯏ ꯊꯣꯡ ꯅꯅꯨꯡꯊꯣꯛ ꯄꯨꯝꯒꯒ ꯂꯩꯖꯗ꯭ꯔꯒꯗꯤ ꯃꯃꯣꯟ ꯑꯃꯗ ꯄꯨꯂꯞ ꯅꯤꯊꯣꯛ ꯀꯈꯤꯕ ꯏꯁꯝ ꯁꯝꯅ ꯍꯥꯏꯔꯕꯗ ꯆꯥꯛ ꯏꯁꯤꯡ ꯀꯣ ꯂꯤꯛ ꯐꯦꯡꯒꯗꯕ ꯑꯗꯒꯤ ꯀꯣꯂꯤꯛ ꯋꯥꯏꯔꯝ ꯁꯦꯝꯒꯗꯕ ꯆꯨ ꯆꯥꯛ ꯆꯥꯕ ꯂꯣꯏꯕꯒꯤ ꯆꯥꯛꯈꯨꯝ ꯁꯦꯝꯕ ꯁꯨꯃꯥꯏꯅ ꯇꯧꯕꯁꯤꯗ ꯄꯨꯂꯞꯅ ꯑꯄꯨꯟꯕꯤ ꯀꯥꯁꯨ ꯍꯧꯖꯤꯛꯀꯥꯟꯁꯦ ꯆꯠꯅꯔꯦꯕꯀꯣ ꯑꯗꯣ ꯑꯗꯨꯃꯥꯏꯅ ꯇꯧꯕꯁꯦ ꯑꯩꯅ ꯎꯁꯣꯞ ꯀꯠꯂꯤꯉꯦꯅꯗꯤ ꯍꯥꯏꯔꯒ ꯎꯁꯣꯞꯀꯤ ꯃꯒꯨꯟ ꯏꯎ ꯌꯥꯎꯗꯒꯨꯝꯅ ꯇꯧꯕ ꯍꯥꯏꯇꯥꯔꯦ ꯑꯗꯨꯅ ꯑꯩ ꯌꯨꯝꯗ ꯑꯣꯏꯅ ꯇꯧꯖꯔꯒꯦꯅ ꯈꯜꯂꯕ ꯄꯨꯜꯂꯞꯁꯦ ꯑꯗꯨꯅꯅꯦ ꯑꯩꯅ ꯋꯥꯁꯦ ꯅꯪꯉꯣꯟꯗ ꯃꯊꯪ ꯃꯊꯪ ꯍꯪꯉꯛꯏꯁꯦ
ꯑ ꯌꯥꯏꯌꯦ ꯌꯨꯝꯗ ꯇꯧꯕꯅꯕꯨꯗꯤ ꯐꯔꯤꯅꯦ ꯑ ꯑꯗꯣ ꯑ
ꯃꯤꯗꯣ ꯃꯤ ꯌꯥꯝꯗꯕꯁꯨ ꯅꯠꯇꯦ ꯑꯩꯈꯣꯏ ꯃꯤ ꯑꯗꯨꯝ ꯃꯔꯥꯡ ꯀꯥꯏꯅ ꯂꯩꯔꯤ ꯅꯠꯇ꯭ꯔꯥ ꯃꯤ ꯃꯌꯥꯝꯇ ꯍꯥꯏꯗꯤ ꯊꯕꯛꯀꯤ ꯇꯧꯅꯤꯡꯉꯥꯏꯒꯤꯗꯤ ꯃꯤꯁꯦ ꯋꯥꯠꯇꯦꯕ ꯃꯤ ꯂꯩꯌꯦꯕ ꯑꯩꯈꯣꯏ ꯏꯃꯨꯡ ꯃꯅꯨꯡ ꯃꯤ ꯌꯥꯝꯕꯅꯤꯅ ꯑꯃꯅ ꯈꯔ ꯇꯧꯁꯤꯜꯂꯛ ꯑꯃꯅ ꯈꯔ ꯇꯧꯁꯤꯜꯂꯛ ꯇꯧꯕꯗ ꯑꯗꯨꯝ ꯌꯥꯅꯦꯕ ꯑꯗꯨꯒꯤꯗꯤ
ꯎꯝ
ꯑꯗꯒꯤ ꯇꯨꯔꯦꯜꯁꯨ ꯅꯛꯄꯅꯤꯅ ꯇꯨꯔꯦꯜꯗ ꯄꯨꯗꯔꯒ ꯀꯣꯜ ꯃꯌꯥꯝꯗꯣ ꯐꯦꯡꯕꯁꯨ ꯌꯥꯏ ꯅꯠꯇ꯭ꯔꯥ
ꯃꯥꯅ ꯌꯥꯏꯌꯦ
ꯑꯗꯨꯅꯦ ꯑꯗꯨꯃꯥꯏꯅ ꯑꯣꯏꯅ ꯇꯧꯔꯒꯦꯅ ꯑꯩꯁꯦ ꯈꯜꯂꯦꯕꯀꯣ ꯑꯗꯨꯒ ꯑ ꯀꯩꯅꯣ ꯇꯧꯕ ꯑꯇꯩ ꯑꯇꯩ ꯀꯔꯤ ꯀꯔꯤ ꯑꯋꯥꯠ ꯑꯄꯥ ꯂꯩꯔꯛꯄꯗꯨꯅ ꯑꯩ ꯅꯪꯉꯣꯟꯗ ꯑꯗꯨꯝ ꯀꯣꯟꯅ ꯍꯥꯏꯔꯛꯑꯒꯦ ꯅꯣꯏꯒꯤꯁꯨ ꯏꯃꯨꯡꯗꯣ ꯂꯣꯏꯅꯃꯛ ꯌꯥꯎꯗꯣꯏꯅꯤꯀꯣ ꯑꯩ ꯈꯔ ꯅꯛꯁꯜꯂꯛꯑ ꯀꯥꯟꯗ ꯑꯩ ꯕꯥꯠ ꯇꯣꯟ ꯂꯣꯏꯅ ꯄꯤꯔꯛꯀꯗꯣꯏꯅꯦ ꯂꯣꯏꯅ ꯌꯥꯎꯖꯦ
ꯌꯥꯏ ꯑ ꯑꯗꯣ ꯑ ꯅꯪꯗꯤ ꯍꯥꯏꯗꯤ ꯅꯣꯏꯒꯤ ꯇꯣꯔꯄꯣꯟ ꯀꯠꯄꯗꯨꯗ ꯍꯩꯁꯣꯏ ꯊꯥꯗꯅꯤꯗꯅ ꯀꯣ ꯑꯗꯨ ꯍꯩꯁꯣꯏ ꯊꯥꯗꯕꯗꯣ ꯑ ꯑꯩꯒꯤꯗꯤ ꯍꯥꯏꯗꯤ ꯍꯣꯏ ꯅꯪꯅ ꯄꯥꯝꯖꯕ ꯕꯖꯥꯔꯗꯒꯤ ꯈꯔꯕꯨꯗꯤ ꯂꯩꯒꯦꯁꯨ ꯂꯩꯕꯨꯗꯤ ꯏꯠ ꯑꯗꯨꯝ ꯌꯦꯡꯁꯤꯜꯂꯣ ꯑꯗꯣ ꯍꯥꯏꯗꯤ ꯀꯤꯍꯣꯝꯕꯨꯗꯤ ꯑꯩꯈꯣꯏꯅ ꯍꯩ ꯊꯣꯡꯕꯩ ꯂꯧꯔꯨꯕ ꯑꯗꯨꯗꯒꯤ ꯑꯗꯨꯝ ꯈꯔ ꯈꯥꯏꯕ ꯌꯥꯔꯅꯤꯗꯅ
ꯍꯣꯏ
ꯑꯗꯨꯗꯨꯒ ꯍꯥꯏꯗꯤ ꯆꯨꯒꯨꯝꯕ ꯑꯗꯒꯤ ꯀꯤ ꯍꯩꯖꯥꯡꯒꯨꯝꯕ ꯍꯩꯖꯥꯡꯒꯨꯝꯕꯁꯦ ꯇꯔꯄꯣꯟꯗꯗꯤ ꯌꯥꯝꯅ ꯀꯩ ꯀꯩꯅꯣ ꯇꯧꯅꯩꯗꯅ ꯑꯗꯨꯒꯨꯝꯕꯗꯨꯗꯤ ꯍꯥꯏꯗꯤ ꯆꯨ ꯀ ꯍꯩꯖꯥꯡꯒꯗꯨꯗꯤ ꯑꯩꯈꯣꯏꯗ ꯌꯥꯝ ꯄꯥꯜꯂꯤꯕ ꯑꯗꯨꯗꯨꯅ ꯑꯗꯨꯝ ꯅꯪꯒꯤ ꯀꯣꯟꯅꯒꯗꯕ ꯃꯑꯣꯡꯗ ꯑꯩ ꯍꯩꯖꯥꯡꯒ ꯆꯨꯒꯗꯨꯗꯤ ꯄꯣꯔꯛꯑꯒꯦ
ꯍꯣꯏ
ꯑꯗꯨꯒ ꯑꯗꯒꯤ ꯑ ꯊꯝꯆꯦꯠ ꯑꯗꯨꯁꯨ ꯑꯗꯨꯝ ꯍꯥꯏꯗꯤ ꯏꯕꯥꯏꯅꯤꯅꯗꯤ ꯑꯁꯨꯝ ꯑꯩꯈꯣꯏ ꯈꯔ ꯃꯈꯥꯔꯣꯝꯗ ꯆꯠꯂꯒ ꯄꯥꯠ ꯃꯆꯥ ꯑꯃ ꯂꯩꯗꯅ ꯑꯗꯨꯗꯨꯗ ꯍꯥꯏꯗꯤ ꯍꯧꯖꯤꯛꯁꯨ ꯊꯝꯕꯥꯜ ꯃꯇꯝꯖꯨ ꯈꯔ ꯈꯔ ꯂꯣꯏꯁꯤꯜ ꯅꯔꯛꯑꯕꯅꯤꯅ ꯊꯝꯆꯦꯠꯅ ꯅꯝꯅ ꯄꯥꯜꯂꯝꯒꯅꯤ ꯑꯗꯨꯁꯨ ꯑꯗꯨꯝ ꯏꯕꯥꯅꯤ ꯆꯠꯂꯒ ꯍꯥꯏꯐꯦꯠ ꯌꯦꯡ ꯀꯣꯏ ꯊꯣꯛꯄ ꯑꯣꯏꯅꯀꯣ
ꯍꯣꯏ
ꯑꯗꯨꯃꯥꯏꯅ ꯇꯧꯕ ꯌꯥꯏꯌꯦ
ꯑ ꯍꯩ ꯔꯥ ꯕꯁꯤꯕꯨ ꯑꯁ ꯍꯧꯖꯤꯛꯀꯥꯟꯗꯤ ꯌꯥꯝ ꯇꯥꯡꯉꯤꯅꯦ ꯍꯩ ꯔꯥꯁꯦ ꯏꯊꯥ ꯊꯥꯅꯗꯔꯕ ꯈꯪꯗꯦ
ꯑ ꯑꯗꯨꯅꯅꯦ ꯑꯩꯅ ꯍꯥꯏꯗꯤ ꯍꯩ ꯔꯥꯗ ꯌꯥꯝ ꯆꯪꯍꯟꯗ꯭ꯔꯒꯁꯨ ꯀꯣ ꯑꯩꯅ ꯁꯨ ꯑꯗꯨꯝ ꯍꯥꯏꯗꯤ ꯑꯩꯈꯣꯏ ꯌꯨꯝꯗ ꯀꯩꯗ ꯍꯧꯕꯁꯤꯡꯖꯦ ꯑꯗꯨꯝ ꯄꯨꯔꯛꯑꯒꯦ
ꯍꯣꯏ ꯌꯥꯏꯌꯦ ꯌꯥꯏꯌꯦ ꯅꯪꯅ ꯑꯗꯨꯃꯥꯏꯅ ꯍꯥꯏꯗꯤ ꯅꯣꯏꯗ ꯂꯩꯔꯝꯕꯗꯣ ꯑꯁ ꯑꯩ ꯐꯔꯤꯅꯤ ꯅꯠꯇꯔꯗꯤ ꯀꯣꯏꯇꯤ ꯊꯤꯕ ꯆꯠꯅꯗꯣꯏꯅꯤ ꯍꯥꯏꯗꯤ ꯄꯥꯛ ꯄꯥꯛꯅ ꯐꯪꯗꯦꯕ ꯕꯖꯥꯔꯗ ꯇꯣꯔꯣꯕꯣꯠꯇꯣ ꯑꯃꯗꯅꯦ ꯂꯨꯄꯥ ꯆꯅꯤꯗꯒꯤ ꯇꯥꯗꯦꯕ ꯇꯣꯔꯣꯕꯣꯠ ꯑꯉꯧꯕ ꯑꯆꯧꯕꯗꯣ ꯈꯨꯇꯥꯡ ꯑꯃꯅꯤꯍꯦ ꯇꯣꯔꯕꯣꯠ ꯌꯥꯝ ꯇꯥꯡꯉꯦ ꯍꯧꯖꯤꯛ ꯀꯃꯥꯏꯅ ꯇꯧꯔꯤꯅꯣ ꯈꯪꯗꯦ ꯅꯉꯣꯟꯗꯒꯤ ꯂꯩꯗꯣ ꯌꯥꯝ ꯐꯔꯕꯅꯦ ꯑꯩ ꯊꯤꯕꯁꯨ ꯆꯠꯅꯔꯔꯣꯏꯗꯕꯅꯦ
ꯃꯥꯅꯦ ꯑꯗꯒꯤ ꯍꯩꯖꯥꯡꯗꯣ ꯑꯗꯨꯁꯨ ꯍꯥꯏꯗꯤ ꯊꯑꯣꯏꯅ ꯇꯥꯔꯄꯣꯟ ꯃꯇꯝꯗꯗꯤ ꯍꯥꯏꯗꯤ ꯄꯥꯛꯅ ꯄꯥꯅꯕ ꯑꯣꯏꯗꯕꯅꯤꯅ ꯌꯥꯝ ꯇꯥꯡꯉꯦꯕ ꯑꯗꯒꯤ ꯊꯤꯅꯕꯗꯁꯨ ꯍꯥꯏꯗꯤ ꯈꯔ ꯉꯟꯅ ꯍꯦꯛ ꯂꯩꯁꯜꯍꯧꯗ꯭ꯔꯒꯗꯤ ꯍꯩꯖꯥꯡꯁꯤꯁꯨ ꯐꯪꯅꯗꯕ ꯑꯗꯩ ꯃꯃꯜꯀꯥꯁꯦ ꯋꯥꯡ ꯋꯥꯡꯅ ꯌꯣꯟꯅꯕ ꯑꯗꯨꯝ ꯊꯦꯡꯅꯩꯌꯦ ꯅꯪꯒꯤꯗꯤ ꯀꯩꯁꯨꯝ ꯈꯜꯂꯨꯔꯅꯨ ꯍꯥꯏꯕꯗꯤ ꯑꯩꯅ ꯑꯗꯨꯝ ꯄꯨꯔꯛꯑꯗꯕꯅꯦ ꯐꯅꯕ ꯑꯗꯨꯝ ꯄꯥꯝꯕꯤ ꯑ
ꯁꯥ ꯂꯩꯔꯝꯃꯤꯅꯦ ꯈꯪꯉꯕ ꯅꯪ ꯑꯗꯨ ꯍꯥꯏꯔꯛꯄꯗ ꯌꯥꯝ ꯐꯔꯦ ꯑꯩ ꯃꯊꯥ